ꯑ
ꯑ ꯇꯥꯏꯌꯦ
ꯎꯝ ꯀꯔꯤ ꯇꯧꯔꯤꯒꯦ
ꯊꯝ
ꯑꯣ ꯑꯕꯇꯣꯃꯤꯗꯥ ꯑꯁ ꯋꯥꯔꯦꯅ ꯇꯨꯝꯃ
ꯑꯣ ꯑꯣ
ꯎꯝꯁꯤꯁꯦ ꯙꯜ ꯆꯥꯦ ꯅꯪꯒꯤ ꯎꯝꯔꯦ ꯑꯁ ꯅꯪꯒꯤ ꯅꯪ ꯋꯥꯡꯗꯅꯦ ꯃꯊ ꯒ ꯎ ꯑꯩꯣꯟꯖꯦꯜꯁꯦ ꯆ
ꯨꯝꯕ ꯊꯝꯕ꯭ꯔꯣ
ꯊꯝꯗꯦ ꯍꯧꯖꯤꯛꯇꯤ
ꯍꯧꯖꯤꯛꯇꯤ ꯍꯧꯖꯤꯛꯇꯤ ꯌꯥꯦ ꯌꯥꯔꯦ ꯌꯥꯔꯦ ꯇꯥ ꯇ꯭ꯔꯦ
ꯍꯣ ꯇꯔꯥꯏꯇꯅꯦ ꯆ ꯇꯔꯤꯒꯤ ꯅꯨꯡꯉꯥꯏꯔꯤꯕꯔꯤꯕꯣ
ꯅꯨꯡꯉꯥꯏꯔꯦ ꯅꯪꯗꯤ
ꯎꯝ
ꯀꯩ ꯀꯩ ꯍꯣꯠꯅꯔꯤꯒ ꯂꯩꯔꯤꯕꯣ
ꯀꯔꯤ ꯍꯥꯏꯕ
ꯀꯩ ꯀꯩ ꯍꯣꯠꯅꯔꯒ ꯂꯩꯔꯕꯣ ꯍꯥꯏꯕ
ꯑꯁ ꯑꯩꯗꯤ ꯑꯗꯨꯝ ꯁ꯭ꯀꯣ ꯀꯥꯔꯤꯗ
ꯑꯣ ꯀ꯭ꯂꯥꯁ ꯀꯌꯥꯅꯣ
ꯊꯨꯋꯦꯜꯦꯜꯞ
ꯍꯥꯏꯥꯏꯅ
ꯎꯝ ꯏꯠꯇꯥꯎꯗꯤ
ꯑꯩ ꯀꯂꯦꯁꯀꯥ
ꯑꯣ ꯑꯣꯣ ꯌꯕ꯭ꯔ
ꯍꯥꯥ ꯣ
ꯍꯣꯏ ꯐꯨꯠꯕꯣ ꯐꯨꯠꯕꯣꯜ
ꯍꯣꯏ ꯍꯣꯏ ꯌꯦꯡꯉꯤꯗ
ꯑꯁ ꯀꯔꯤ ꯇꯤꯝꯗꯣ ꯅꯪꯗꯤ ꯁꯞꯄꯣꯔꯠ ꯇꯧꯔꯦ
ꯑꯩꯗꯤ ꯕ꯭ꯔꯥꯖꯤꯜꯒ ꯏꯪꯂꯦꯟꯒ ꯐ꯭ꯔꯥꯟꯁꯀ ꯄꯣꯔꯆꯨꯒꯜ
ꯑꯁꯗꯤ ꯑꯃ ꯍꯦ ꯂꯣꯏꯅꯃꯛ ꯀꯥꯔꯅꯤ ꯑꯗꯨꯗꯤ ꯎꯝ
ꯀꯔꯅꯤ ꯀꯔ
ꯀꯔꯤꯅ ꯉꯝ ꯦ ꯈꯜꯂꯤꯒꯦ ꯃꯔꯛꯇꯗꯤ ꯑꯩꯗꯤ ꯑꯩꯒꯤ ꯑꯔꯖꯦꯟꯇꯤꯅꯥꯒ ꯑꯔꯖꯦꯟꯇꯅꯥ ꯀ ꯐ꯭ꯔꯥꯟꯁ
ꯑꯥꯔꯖꯦꯟꯇꯤꯅꯥꯒ ꯐ꯭ꯔꯥꯟꯁ ꯑꯗꯨꯗꯤ ꯃꯦ ꯆꯤꯒꯤ ꯗꯥꯏ ꯍꯥꯔꯄꯦꯟꯁ ꯑꯣꯏꯔꯝꯒꯅꯤꯅꯦ
ꯍꯣꯏ ꯑꯗꯨꯝ ꯍꯥꯏꯕ ꯇꯥꯔꯦ
ꯐꯔꯌꯦꯦ ꯐꯔꯌꯦ
ꯉꯒꯤꯗꯤ ꯌꯦꯡꯒꯦꯔꯣ
ꯑꯗꯨꯗꯨꯗ ꯉꯁꯤ ꯑꯁꯤ ꯀꯅꯥ ꯀꯅꯥ ꯂꯩꯒꯦ ꯑꯩ ꯌꯦꯡꯍꯥꯎꯗ꯭ꯔꯦ
ꯅꯣꯔꯋꯦꯁꯨ ꯁꯥꯟꯅꯒꯅꯤ ꯉꯁꯤ
ꯅꯣꯔꯋꯦꯒ
ꯅꯣꯋꯒ ꯑꯥ ꯀꯔꯤꯔ ꯑꯃꯗꯨꯣ ꯑꯩ ꯀꯥꯎꯈ꯭ꯔꯅꯤ
ꯌꯥꯔ ꯀꯣꯣꯡꯝꯕꯣꯔꯣ
ꯀꯣꯡꯒꯣꯗꯤ ꯅꯠꯇꯦꯗ ꯀꯣꯡꯒꯣꯒ ꯏꯪꯂꯦꯟ ꯃꯥꯜꯂꯦ ꯁ ꯅꯥꯒꯗꯕꯗ
ꯇꯉꯕꯨ
ꯑꯁ ꯈꯪꯈ꯭ꯔꯦꯗ ꯑꯁ ꯇꯨꯝꯕ ꯊꯦꯡꯃꯟꯕꯒꯤ ꯋꯥꯕ ꯑꯣ ꯌꯦꯡꯕꯅꯤꯅ
ꯑꯣꯀ ꯃꯇꯝꯗꯗꯤ ꯑꯗꯨꯃꯥꯏꯅ ꯇꯧꯕꯅꯤꯗ
ꯍꯣꯏ ꯆꯍꯤ ꯃꯔꯤ ꯉꯥꯏꯔꯅꯤꯅꯦ ꯑꯁꯤ ꯂꯣꯏꯔꯗꯤ ꯃꯨꯀꯥ
ꯐꯥꯟ
ꯑꯗꯨ ꯃꯇꯝ ꯍꯣꯏ ꯃꯇꯝꯗꯗꯤ ꯑꯗꯨꯝ ꯌꯥꯡꯕ ꯇꯥꯏꯅꯤ
ꯀ ꯁ꯭ꯀꯨꯜ ꯗ ꯇꯝꯕꯅꯣ ꯅꯪꯗꯤ
ꯑꯁ ꯑꯩꯗꯤ ꯑ ꯇꯤ ꯇꯤ ꯄꯤ ꯑꯦꯁꯇ ꯇꯝꯃꯦ
ꯇꯤ ꯄꯤ ꯑꯦꯁ
ꯇꯤ ꯄꯤ ꯑꯦꯁ ꯍꯣꯏ
ꯇ꯭ꯔꯤꯅꯤꯇꯤꯗꯔꯣ
ꯍꯣꯏ ꯃꯥꯅꯤ
ꯀꯃ꯭ꯌꯨꯅꯤꯇꯤ ꯀꯥꯏꯋꯥꯏꯗ ꯑꯣꯏꯒꯅꯣ
ꯑ ꯇ꯭ꯔꯤꯅꯤꯇꯤꯔꯥ
ꯍꯣꯏ ꯅꯠꯇꯦ ꯇ꯭ꯔꯤ ꯇꯤ ꯀꯩ ꯍꯥꯏꯗꯤ ꯀꯩ ꯃꯐꯝꯗꯅꯣ ꯍꯥꯏꯕ
ꯇꯃꯦꯡꯂꯣꯡꯗꯅꯦ
ꯑꯣ ꯇꯃꯦꯡꯂꯣꯡꯗ ꯇꯝꯕ꯭ꯔꯣ ꯅ
ꯍꯣꯏ
ꯑꯩꯁꯦ ꯇꯃꯦꯡꯂꯣꯡꯗꯒꯤꯅꯦ
ꯑꯣ ꯏꯇꯥꯎꯗꯤ ꯀ꯭ꯂꯥꯁ ꯁꯨꯇꯤ ꯂꯩꯔꯝꯕꯅꯤꯅꯦ ꯍꯟꯗꯛꯇꯤ
ꯑꯩ ꯁꯨꯇꯤ ꯂꯣꯏꯈ꯭ꯔꯦ
ꯂꯣꯏꯈ꯭ꯔꯦ
ꯑꯥ
ꯑꯣ ꯌꯨꯛ ꯌꯨꯝꯗ ꯂꯩꯕ꯭ꯔꯣ ꯑꯟ
ꯑꯩ ꯍꯜ ꯍꯟꯗꯛꯇꯤ ꯁꯨꯇꯤ ꯂꯣꯏꯔꯕꯅꯤꯅ ꯍꯣꯁꯇꯦꯜꯗ ꯍꯜꯂꯛꯑꯕꯅꯤꯅꯦ
ꯑꯣ ꯂꯩꯕ ꯅꯨꯡꯉꯥꯏꯕ꯭ꯔꯣ ꯀꯝꯗꯧꯒꯦ
ꯍꯣꯏ ꯑꯩꯕꯨꯗꯤ ꯅꯨꯡꯉꯥꯏꯌꯦ ꯀꯣꯂꯦꯁ ꯂꯥꯏꯐꯅꯤꯅ
ꯑꯣ
ꯌꯨꯝꯗ ꯂꯩꯕ꯭ꯔꯣ ꯅꯪꯗꯤ ꯍꯧꯖꯤꯛ
ꯍꯣꯏ ꯌꯨꯝꯗ ꯂꯩꯌꯦ
ꯒꯦꯝ ꯀꯩꯀꯥ ꯁꯅꯥꯕ꯭ꯔꯣ
ꯑꯁ ꯒꯦꯝ ꯁꯟꯅꯥꯗꯦꯗ ꯑꯩꯗꯤ
ꯑꯩꯗꯤ ꯏꯟꯇ꯭ꯔꯦꯁ ꯂꯩꯇꯕ꯭ꯔꯣ
ꯍꯣꯏ ꯒꯦꯝꯗ ꯑꯍ ꯊꯋꯥꯏ ꯌꯥꯎꯗꯦꯗ
ꯑꯩꯅ ꯏꯁꯇꯨꯗꯦꯟꯒꯤ ꯑꯗꯨꯃꯥꯏꯅ ꯇꯧꯒꯗꯝꯅꯤ
ꯈꯪꯗꯦꯗ
ꯀꯨꯜ ꯆꯠꯄꯗꯤ ꯅꯨꯡꯉꯥꯏꯕ꯭ꯔꯣ
ꯍꯣꯏ ꯁ꯭ꯀꯨꯜ ꯆꯠꯄꯗꯤ ꯅꯨꯡꯉꯥꯏꯌꯦ ꯑꯗꯨꯝ ꯅꯨꯡꯉꯥꯏꯌꯦ ꯍꯣꯏ ꯏꯇꯥꯎꯗꯤ
ꯑꯩꯗ ꯍꯥꯏꯁꯨ
ꯎꯝ ꯏꯇꯥꯎꯅ ꯏꯍꯥꯟ ꯍꯥꯟꯕ꯭ꯔ ꯅꯠꯇ꯭ꯔꯒ ꯏꯇꯣꯟ ꯇꯣꯟꯕ꯭ꯔꯥ ꯑꯁ ꯐꯖꯩꯅꯦ ꯑꯗꯨꯗꯤ
ꯅꯣꯡ ꯆꯨꯕ꯭ꯔꯣ ꯑꯗ꯭ꯋꯥꯏꯗ
ꯅꯣꯡ ꯍꯧꯖꯤꯛꯇ ꯑꯥ ꯍꯥꯡꯈ꯭ꯔꯦ ꯍꯧꯖꯤꯛꯇꯒꯤ ꯍꯥꯡꯕ ꯉꯁꯥꯏꯗꯤ ꯆꯨꯕꯅꯤ
ꯉꯁꯤ ꯗꯒꯤ ꯍꯜꯂꯛꯄꯅꯤꯅꯦ ꯇꯧꯦꯡꯂꯣꯡꯗꯒꯤ
ꯑꯣ ꯑꯗꯨꯗꯤ
ꯃꯥꯏ ꯂꯥꯏꯞ
ꯑꯗꯨꯗꯤ ꯅꯪꯁꯨ ꯃꯤꯁ ꯇꯧꯔꯝꯃꯅꯤꯅꯦ ꯃꯤꯁ ꯇꯧꯔꯝꯃꯅꯤꯕ ꯈꯨꯔꯈꯨꯟꯕꯨ
ꯇꯧꯋꯦ ꯍꯣꯏ ꯍꯣꯏ ꯍꯣꯏ ꯇꯧꯋꯦ ꯇꯧꯋꯦ ꯃꯥꯏ ꯂꯥꯛꯄ꯭ꯔꯣ
ꯃꯥꯏ ꯍꯧꯖꯤꯛ ꯍꯧꯖꯤꯛ ꯃꯨꯠꯈꯤꯕ
ꯃꯥꯏꯁꯤ ꯑꯗꯨꯝ ꯇꯣꯏꯅ ꯇꯣꯏꯅ ꯃꯨꯠꯄꯅꯤꯗ
ꯍꯣꯏ ꯑꯁ ꯇꯃꯦꯡꯂꯣꯡꯗꯗꯤ ꯑꯁꯤꯅꯤ ꯃꯥꯏ ꯔꯤꯔꯤꯒꯨ ꯂꯥꯠ ꯇꯧꯗꯕ ꯀꯩꯗꯧꯉꯥꯏꯗ ꯂꯣꯏꯒꯅꯤ ꯏꯇꯥꯎꯗꯤ ꯑꯣ ꯀꯨꯏꯗ꯭ꯔꯦ ꯑꯗꯨꯗꯤ ꯎꯝ ꯗꯤꯁꯦꯝꯕꯔꯒꯨꯝꯕꯗꯗꯤ ꯈ꯭ꯔꯤꯁꯃꯥꯁꯀꯤ ꯂꯥꯛꯀꯅꯤꯅꯦ ꯑꯗꯨꯗꯤ ꯁꯨꯇꯤ ꯂꯩꯔꯗꯤ ꯂꯥꯛꯄ ꯌꯥꯏꯅꯦ ꯅꯪ
ꯊꯕꯛꯅ ꯌꯥꯗꯕꯩꯒꯔꯀꯣ
ꯑ ꯂꯥꯛꯄ ꯌꯥꯔꯗꯤ ꯂꯥꯛꯄꯤ ꯌꯥꯏꯗꯅ ꯊꯝꯃ
ꯂꯥꯛꯀꯅꯤ ꯂꯥꯛꯄꯤ ꯌꯥꯔꯗꯤ
ꯎꯝ ꯑꯩꯈꯣꯏꯒꯤ ꯃꯐꯝꯗ ꯈ꯭ꯔꯤꯁꯃꯥꯁ ꯇꯧꯕꯅ ꯅꯨꯡꯉꯥꯏꯗ ꯃꯤꯒꯤ ꯃꯐꯝꯗ ꯇꯧꯕꯒꯤ ꯍꯦꯟꯅ ꯎꯝ ꯍꯣꯏ ꯑꯗꯨꯅꯤ ꯍꯣꯏ ꯌꯨꯝꯗ ꯂꯩ ꯍꯥꯏꯕꯗꯤ ꯅꯨꯡꯉꯥꯏꯒꯅꯤ ꯏꯇꯥꯎꯒꯤ ꯏꯃꯨꯡꯗꯤ ꯃꯤ ꯀꯌꯥꯔꯥ ꯃꯤ ꯀꯌꯥ ꯁꯨꯒꯦ ꯏꯇꯥꯎꯒꯤ ꯏꯃꯨꯡꯗꯤ ꯃꯤ ꯀꯌꯥ ꯁꯨꯒꯦ ꯃꯔꯤ ꯑꯣ
ꯅꯪꯗꯤ
ꯑꯈꯣꯏꯒꯤꯅ ꯇꯔꯨꯛ
ꯅꯨꯄꯤꯒꯤ ꯍꯥꯏꯔꯣ ꯅꯨꯄꯥꯒꯤ ꯍꯥꯏꯔꯣ
ꯅꯨꯄꯥ ꯃꯔꯤ ꯅꯨꯄꯤ ꯑꯃ ꯏꯃꯥꯒ ꯕꯕꯥꯒ
ꯥꯅꯨꯄꯥ ꯅꯪꯅ ꯀꯌꯥ ꯁꯨꯕ
ꯑꯩꯅ ꯏꯇꯣꯟ ꯇꯣꯟꯕ ꯂꯥꯁ ꯑꯁ ꯈꯪꯗ꯭ꯔꯦꯗ ꯅꯨꯡꯉꯥꯏꯒꯤ ꯅꯨꯡꯕꯨꯗꯤ ꯅꯨꯡꯉꯥꯏꯗ ꯑꯪꯀꯜ
ꯍꯁ ꯑꯩꯈꯣꯏꯗꯤ ꯏꯍꯥꯟ ꯍꯥꯟꯕꯅꯤꯅꯀꯣ
ꯍꯣꯏ
ꯅꯨꯡꯉꯥꯏꯇ꯭ꯔꯦꯗ ꯍꯣꯏ ꯑꯩ ꯏꯍꯥꯟ ꯌꯥꯝꯅ ꯏꯍꯥꯟ ꯍꯥꯟꯕꯗꯤ ꯅꯠꯇꯦ ꯑꯩꯒꯤ ꯏꯊꯛꯇ ꯏꯌꯥꯝꯕ ꯑꯃꯗꯤ ꯂꯩꯌꯦ ꯑꯩꯅ ꯁꯦꯀꯦꯟꯅꯦ
ꯑꯣ ꯑꯣ ꯉꯥꯏꯒꯤꯅꯤꯗ ꯁꯦꯀꯦꯟꯁꯨ ꯎꯝ